ꯑꯥ
ꯍꯜꯂꯣ
ꯇꯥꯕ꯭ꯔꯣ
ꯇꯥꯏꯌꯦ ꯇꯥꯕ꯭ꯔꯣ
ꯇꯥꯏꯌꯦ ꯇꯥꯏ ꯕꯥꯏ
ꯀꯩꯗꯧꯕꯤꯅꯣ
ꯑꯦ ꯂꯝꯄꯥꯛꯇ ꯑꯗꯨꯝ ꯐꯝꯂꯤꯗ ꯒ꯭ꯔꯥꯎꯟꯗ
ꯑꯦ ꯅꯨꯡꯉꯥꯏꯔ ꯃꯥꯜꯂꯤꯅꯦ
ꯑꯏ ꯁꯥꯕꯅꯤꯅꯀꯣ ꯅꯨꯡꯁꯤꯠꯁꯦ ꯈꯔ ꯂꯧꯔꯤꯕꯅꯤꯗ
ꯌꯥꯏꯅꯦ ꯑꯗꯨ ꯁꯣ ꯀꯅꯥ ꯀꯅꯥ ꯂꯩꯒꯦ
ꯑꯩ ꯏꯊꯟꯇꯅꯤꯗ
ꯊꯕꯛ ꯆꯠꯇ꯭ꯔꯦ
ꯑꯩ ꯊꯕꯛ ꯂꯩꯇꯦꯅꯦ ꯆꯠꯀꯗꯕ
ꯈꯨꯟꯗꯔꯣ ꯀꯥꯏꯗꯔꯣ
ꯈꯨꯨꯟꯗꯅꯦ
ꯅꯨꯡꯉꯥꯏꯅꯤ ꯑꯩꯁꯨ ꯈꯨꯟꯗ ꯂꯩꯗ
ꯈꯨꯟꯗꯅ ꯂꯩꯕ ꯅꯨꯡꯉꯥꯏꯕꯅꯤꯗ
ꯃꯥꯅꯦ ꯇꯧꯅꯤꯡꯕ ꯇꯧꯕꯀꯣ ꯑꯗꯨꯗꯤ ꯅꯨꯡꯉꯥꯏꯕꯅꯦ
ꯀꯣꯛꯇꯥꯡꯕ ꯈꯛꯇ ꯈꯔ ꯋꯥ ꯋꯥꯕ ꯋꯥꯅꯦꯕ
ꯃꯥꯅꯦ ꯅꯪ ꯄꯣꯏꯟꯗ ꯂꯥꯛꯏꯅꯦ
ꯍꯥ
ꯆꯨꯝꯃꯤꯅꯦ
ꯈꯨꯟꯗ ꯂꯩꯔꯗꯤ ꯀꯣꯛ ꯇꯥꯡꯕꯗꯣ ꯍꯦꯛꯇ ꯇꯥꯡꯂꯛꯄ ꯍꯥꯏꯇꯥꯔꯦ ꯃꯥꯁꯤꯅ
ꯃꯥꯅꯦ ꯊꯤꯕ ꯋꯥꯏꯕ ꯀꯣꯛꯇꯥꯡꯕꯗꯣ
ꯀꯣꯛꯇꯥꯡꯕꯗꯣ ꯍꯦꯛꯇ ꯂꯩꯔꯗꯤ ꯍꯦꯛꯇ ꯂꯣꯏꯁꯤꯟ ꯊꯣꯛꯄ ꯑꯗꯨꯒꯤꯅꯤꯅꯦ
ꯑꯗꯨꯅꯦ
ꯍꯦꯛꯇ ꯎꯅꯨꯡꯊꯤꯟꯒꯨꯝꯕꯗꯤ ꯍꯦꯛꯇ ꯑꯗꯨꯗꯣ ꯖꯤꯡ ꯂꯥꯛꯑꯣ ꯇꯧꯅꯤꯡꯕ
ꯃꯥꯅꯦ ꯃꯥꯅꯦ
ꯅꯪꯁꯨ ꯇꯧꯕ꯭ꯔꯣ
ꯇꯧꯋꯦꯗ ꯅꯨꯄꯥꯅꯤ ꯀꯩꯅꯣ
ꯏꯁꯤꯡ ꯏꯁꯤꯡ ꯃꯍꯤ ꯈꯔ ꯃꯥꯟꯕꯗꯣ
ꯎꯝ ꯑꯗꯨꯅꯦ
ꯈꯔ ꯁꯥꯕꯗꯣ
ꯌꯥꯝ ꯀꯔꯤ ꯍꯥꯏꯁꯤꯔꯥ ꯌꯥꯝ ꯅꯨꯡꯉꯥꯏꯕ ꯄꯤ ꯎꯝ ꯌꯥꯝ ꯅꯨꯡꯉꯥꯏꯕ ꯄꯤꯕꯗꯣꯀꯣ
ꯑꯅꯦ ꯑꯃ ꯑꯕꯤꯅꯤꯗꯣꯏꯁꯨ
ꯎꯝ ꯅꯨꯡꯉꯥꯏ ꯑꯗꯣ ꯀꯩ ꯀꯔꯤ ꯇꯧꯔꯤꯒꯦ ꯍꯟꯗꯛꯇꯤ
ꯑꯁ ꯃꯥꯁꯇꯔꯗꯤ ꯇꯧꯔꯤ ꯑꯗꯨꯕꯨ ꯃꯥꯁꯇꯔ ꯑꯦꯛꯖꯥꯝ ꯊꯥꯕ ꯆꯠꯇ꯭ꯔꯦꯗ ꯑꯦꯛꯖꯥꯝꯗꯤ ꯂꯩꯔꯤꯕꯅꯤꯅꯦ ꯍꯧꯖꯤꯀꯤ
ꯃꯁꯇꯥꯔ ꯑꯦꯛꯖꯥꯝꯕꯨꯗꯤ ꯂꯥꯁ ꯑꯦꯛꯖꯥꯝ ꯑꯣꯏꯔꯅꯤꯀꯣ
ꯍꯀꯦꯟ ꯁꯦꯝ ꯁꯀꯦꯟ ꯁꯦꯝꯦꯝ
ꯑꯆꯥ ꯑꯠꯆꯥ ꯁꯇꯔꯦꯁ ꯀꯁ ꯍꯥꯏꯅꯤ ꯒ꯭ꯔꯦꯖꯨꯋꯦꯠ ꯇꯝꯃꯛꯛꯄꯗꯣ ꯆꯍꯤ ꯀꯌꯥ ꯆꯪꯝꯕꯅꯣ
ꯑꯩ ꯇꯝꯂ ꯀꯠꯇꯁꯤꯦ ꯌꯦꯃꯣꯟꯗꯅꯦ
ꯑꯍꯨꯝ
ꯑ
ꯆꯞ ꯃꯥꯟꯅꯏꯅꯦ ꯑꯗꯨꯗꯤ
ꯑꯗꯨꯣ ꯆꯍꯤꯍ ꯑꯃ ꯂꯦꯞ꯭ꯔꯅꯤꯅꯪ
ꯑꯩꯔꯣ
ꯍꯣꯏ
ꯁꯤꯗꯤꯅꯤ ꯍꯣꯝ ꯍꯦꯟꯅ ꯂꯩꯦꯞ ꯈꯔꯕꯅꯦꯍꯦ
ꯑꯣ
ꯑꯩꯅ ꯍꯦꯛ ꯀꯣꯂꯦꯖ ꯂꯣꯏꯔꯒ ꯄꯤ ꯖꯤ ꯇꯝꯕ ꯑꯃꯒ ꯃꯥꯁꯇꯥꯔ ꯇꯝꯗꯕꯤꯗ ꯆꯍꯤ ꯍꯤ ꯅꯒ ꯑꯗꯣꯝ ꯊꯥꯡꯅ ꯆꯠꯄꯦ ꯄꯨꯔꯥ ꯂꯩ ꯑꯃꯛꯀ ꯇꯧꯗꯕꯤꯗ ꯆꯍꯤ ꯑꯅꯤ ꯑꯍꯨꯝ ꯂꯩꯦꯔꯨꯔꯒ ꯑꯃꯨꯛꯀ ꯃꯥꯁꯇꯔ ꯑꯃꯨꯛ ꯇꯧꯊꯕꯅꯦ ꯑꯗꯨꯁꯨ ꯑꯃꯨꯛ ꯇꯧ ꯂꯦꯞꯀꯦꯔꯥ ꯈꯜꯂꯤꯅꯦ ꯑꯦꯖꯥꯝ ꯊꯥꯞ ꯊꯦ
ꯑ ꯑ ꯑꯩꯁꯨ ꯒ꯭ꯔꯦꯖꯨꯋꯦꯠ ꯂꯩꯔꯒ ꯑꯗꯨꯝ ꯂꯦꯞꯈ꯭ꯔꯦ ꯄꯩꯁꯥ ꯌꯥꯝ ꯃꯥꯡꯉꯤꯕ ꯀꯣꯛꯇꯥꯡꯗꯣ ꯌꯥꯝ ꯃꯥꯡꯉꯤꯕ ꯇꯥꯕ꯭ꯔꯣ
ꯀꯗꯥꯏꯗ ꯀꯗꯥꯏꯗ ꯇꯝꯕꯣ ꯂꯩꯁꯦ
ꯑꯩꯈꯣꯏꯔꯣꯝꯗꯅꯤꯅ ꯆꯤꯡꯗꯅꯤꯗ
ꯑ
ꯌꯥꯝ ꯐꯖꯕ ꯀꯣꯂꯦꯖ ꯑꯃ ꯂꯩꯌꯦꯕ ꯑꯩꯈꯣꯏꯔꯣꯝꯗ
ꯐꯖ ꯃꯤꯡꯖꯕꯗꯣ
ꯎꯝ ꯌꯥꯝ ꯃꯤꯡꯖꯕ ꯆꯠꯇ꯭ꯔꯁꯨ ꯌꯥꯕ ꯆꯠꯂꯁꯨ ꯌꯥꯕ ꯑꯅꯤꯃꯛ ꯌꯥꯕ ꯃꯑꯣꯗ ꯂꯩꯕ
ꯑꯗꯨꯅꯅꯦ ꯐꯖꯅ ꯖꯤꯡ ꯤꯡ ꯂꯥꯛꯑꯕꯧ ꯂꯩꯗꯣ
ꯎꯝ ꯑꯗꯨꯒꯤ ꯄꯨꯟꯁꯤꯁꯦ ꯂꯣꯏꯁꯤꯗ꯭ꯔꯦ
ꯂꯥꯟꯗꯤ ꯂꯩꯕ꯭ꯔꯣ ꯍꯥ꯫
ꯎꯝ꯫
ꯁꯨꯝꯅ ꯁꯨꯝ ꯍꯤꯡꯕꯈꯛ ꯉꯥꯏꯔꯦ꯫
ꯑꯥ꯫ ꯐ
ꯎꯝ ꯅꯪꯒꯤ ꯄ꯭ꯂꯥꯟ ꯂꯩꯕꯅꯦ꯫
ꯂꯥꯟꯗꯤ ꯑꯗꯨꯝ ꯂꯩꯔꯤꯅꯤ ꯀꯩꯅꯣ꯫
ꯂꯥꯟ ꯂꯩꯗꯤ ꯈꯔ ꯍꯥꯏꯔꯛꯑꯣꯅꯦ ꯑꯩꯉꯣꯟꯗꯁꯨ꯫
ꯑꯥ꯫ ꯐꯪ ꯐꯪꯕꯗꯣ꯫
ꯀꯩ ꯍꯥꯏꯕ꯫
ꯂꯥꯛ ꯂꯥꯛꯄꯗ ꯑꯗꯨꯝ ꯍꯦꯛꯇ ꯃꯠꯂꯒꯦꯅ ꯇꯧꯔꯛꯏꯅꯤꯅ ꯀꯩꯅꯣ꯫
ꯎꯝ꯫
ꯑꯐꯥꯕ ꯂꯥꯛꯄ ꯃꯇꯝꯗ꯫
ꯑꯗꯨꯁꯨ ꯆꯨꯝꯃꯤꯅꯦ꯫
ꯎꯝ꯫
ꯑꯁ ꯈꯨꯟꯗ ꯂꯥꯛꯄꯅꯤꯅ ꯈꯨꯟꯗ ꯂꯥꯛꯏꯕꯅꯤꯅ ꯑꯇꯣꯞꯄ꯫ ꯂꯥꯛꯄꯗ ꯈꯪꯗ꯭ꯔꯦꯅꯦ ꯂꯥꯛꯄꯁꯨ ꯂꯥꯛꯇ꯭ꯔꯦꯅꯦ꯫
ꯂꯥꯛꯄꯅꯤ ꯉꯥꯏꯂꯩꯗꯤ꯫
ꯍ
ꯑꯗꯨ ꯅꯤꯅꯦ ꯃꯥꯕꯨꯗꯤ꯫
ꯑꯩꯈꯣꯏꯅ ꯂꯥꯛꯇꯣꯏꯔꯥ ꯃꯣꯏꯅ ꯂꯥꯛꯇꯣꯏꯔꯥ ꯈꯪꯗ꯭ꯔꯦ꯫
ꯎꯝ꯫
ꯍꯣꯡ ꯀꯥꯎꯕꯤꯗꯤ ꯌꯦꯡꯗ꯭ꯔꯣ ꯅꯪ꯫
ꯌꯦꯡꯉꯦ ꯑꯁ ꯑꯗꯨꯁꯨ ꯅꯨꯡꯉꯥꯏꯇꯦꯗ꯫
ꯀꯔꯤꯒꯤꯔꯣ꯫
ꯏꯌꯥꯝꯕ ꯏꯌꯥꯝꯕꯗ ꯁꯨꯄꯣꯔꯠ ꯇꯧꯕꯅꯤ ꯑꯗꯣ ꯇꯠꯈ꯭ꯔꯤꯅꯦ꯫
ꯅꯌꯥꯝꯕ ꯔꯣꯅꯜꯗꯣ ꯑꯣꯏꯔꯝꯒꯅꯦ꯫
ꯎꯝ꯫
ꯑꯗꯣ ꯍꯧꯖꯤꯛꯇꯤ꯫ ꯈꯨꯟꯗ ꯂꯧ ꯁꯨꯕ ꯂꯥꯛꯑꯣ ꯍꯥꯏꯌꯦꯅꯦ ꯁꯨꯕ ꯂꯥꯛꯈꯕꯅꯤꯅꯦ ꯃꯥꯗꯤ꯫
ꯐꯣꯟ ꯑꯃꯨꯛꯀ ꯄꯥꯏꯈꯠꯇ꯭ꯔꯦ ꯃꯥꯗꯤ꯫
ꯃꯤꯗ ꯄꯨꯨꯔꯥ ꯈꯪꯅꯦꯃ꯫ ꯁꯤꯕꯒꯤ ꯃꯥ꯫
ꯎꯝ꯫
ꯊꯛꯤꯜꯂꯨꯗ ꯅꯨꯡꯥꯏꯕꯒꯤꯗꯣ ꯐꯖꯅ ꯊꯛꯂꯝꯑꯖꯥꯔꯥ꯫
ꯃꯥ ꯅꯪꯗꯤ ꯀꯔꯝꯕ ꯇꯤꯝꯗ ꯁꯄꯣꯔꯠ ꯇꯧꯕꯅꯣ꯫
ꯅꯣꯔꯋꯦꯕꯨ ꯇꯧ꯭ꯔꯕꯅꯦ ꯑꯗꯨꯕꯨ ꯅꯣꯔꯋꯦꯁꯤ ꯄꯠꯈ꯭ꯔꯦꯅꯦ ꯃꯥꯁꯨ꯫
ꯑ ꯇꯣꯄꯗꯤ꯫
ꯑꯔꯖꯦꯟꯇꯤꯅꯥꯒ ꯏꯁꯄꯦꯟꯒꯗꯤ ꯇꯧꯋꯦ꯫
ꯑꯠꯆꯥ ꯑꯗꯨꯗꯤ ꯍꯟꯗꯛꯁꯤ ꯂꯣꯏ ꯑꯣꯄꯣꯅꯦꯟ ꯇꯧꯔꯤꯅꯦ ꯑꯩꯈꯣꯏꯁꯦ꯫
ꯑꯣ ꯅꯪꯁꯦ ꯀꯅꯥ ꯇꯧꯕ꯭ꯔꯣ꯫
ꯑꯩꯗꯤ ꯏꯪꯂꯦꯟ ꯐ꯭ꯔꯥꯟꯁ ꯇꯧꯎꯅꯦ꯫
ꯑꯠꯆꯥ ꯄꯨꯔꯥ ꯑꯄꯣꯖꯤꯠ ꯑꯣꯏꯔꯦꯅꯦ ꯑꯗꯨꯗꯤ꯫
ꯃꯥꯅꯦ꯫
ꯑꯣꯄꯣꯖꯤꯁꯟ ꯂꯩꯕꯁꯤꯗ ꯑꯗꯨꯝ ꯅꯨꯡꯉꯥꯏꯕꯅꯤꯗ꯫
ꯅꯨꯉꯥꯏꯕꯅꯤ ꯍꯣꯏ꯫
ꯂꯣꯏꯅꯃꯛ ꯇꯧꯕꯗꯤ ꯀꯗꯥꯏꯗꯒꯤ ꯕꯤꯠ ꯀꯥꯗꯦꯕ
ꯃꯥꯅꯦ ꯑꯄꯥꯝ ꯄꯥꯝꯗ꯭ꯔꯦ ꯑꯅꯤꯗꯨꯗꯤ
ꯎꯝ ꯅꯪꯁꯦ ꯊꯥꯕꯛ ꯍꯥꯥ
ꯅꯣꯏꯔꯣꯝꯗ ꯅꯣꯡ ꯆꯨꯨꯕ꯭ꯔꯥꯅꯦ
ꯑꯣ ꯉꯁꯥꯏꯗꯤ ꯆꯨꯔꯝꯃꯦ ꯑꯗꯨ ꯍꯧꯖꯤꯛꯇꯤ ꯆꯨꯗ꯭ꯔꯦ
ꯑꯣ ꯅꯣꯏꯒꯤꯗꯤ ꯈꯔ ꯅꯨꯡꯉꯥꯏꯔꯅꯤ ꯑꯗꯨꯗꯤ
ꯅꯨꯡꯁꯥ ꯊꯣꯛꯇꯅ ꯁꯥꯕꯒꯤꯀꯣ ꯂꯝꯄꯥꯛꯗ ꯐꯝꯒꯦ ꯇꯧꯅꯤ ꯐꯝꯕꯅꯦꯗ
ꯑꯣ ꯑꯩꯈꯣꯏꯗꯨꯁꯨ ꯉꯁꯥꯏꯗꯣ ꯑꯗꯨꯝ ꯃꯝꯕ ꯅꯣꯡꯗꯤ ꯆꯨꯗꯕ
ꯑꯥ
ꯑꯗꯣ ꯍꯧꯖꯤꯛꯇꯤ ꯑꯁ ꯅꯨꯡꯁꯥ ꯌꯥꯝ ꯀꯟꯅ ꯊꯣꯛꯑꯦ
ꯍꯧꯖꯤꯛꯇꯤ ꯑꯃꯨꯛꯀ ꯊꯣꯛꯈ꯭ꯔꯦ ꯑꯗꯨꯒꯤꯅꯦ
ꯎꯝ
ꯍꯣꯔꯦꯟꯗꯤ ꯇꯧꯒꯦꯔꯣ
ꯍꯥꯏꯗꯤ
ꯏꯁꯤꯡ ꯁꯥꯕꯗꯣ ꯑꯦ ꯏꯁꯤꯡ ꯀꯟꯕꯗꯣ ꯏꯁꯤꯡ ꯃꯥꯅ ꯀꯂꯔꯗꯣ ꯃꯆꯨꯗꯣ
ꯍꯣꯔꯦꯟꯗꯤ ꯇꯧꯔꯣꯏꯗ
ꯀꯣꯛꯇꯥꯡꯕꯗꯣ ꯂꯩꯇ꯭ꯔꯦ ꯍꯥꯏꯕ꯭ꯔꯣ
ꯀꯣꯛꯇꯥꯡꯗꯣ ꯂꯩꯇ꯭ꯔꯦ
ꯍꯌꯦꯡ ꯋꯥꯥꯏ ꯀꯣꯛꯇꯥꯛꯕ ꯐꯪꯉ꯭ꯔꯀꯥꯟꯗ ꯑꯃꯨꯛ ꯇꯧꯒꯦ
ꯀꯌꯥ ꯀꯌꯥꯗꯤ ꯄꯤꯕ꯭ꯔꯣ ꯅꯣꯏꯒꯤꯕꯣ ꯀꯣꯛꯇꯥꯡꯕꯗꯨꯕꯣ ꯑꯥꯗ
ꯑꯁ ꯍꯟꯗꯛ ꯍꯥꯟꯅꯗꯤ ꯑꯅꯤ ꯑꯅꯤꯗ ꯂꯩꯔꯕꯝꯅꯦ ꯍꯧꯖꯤꯛꯇꯤ ꯑꯍꯨꯝ ꯀꯥꯔꯤꯅꯦ
ꯑꯁ ꯅꯣꯏꯗꯗꯤ ꯇꯥꯡꯉꯦꯍꯦ ꯑꯗꯨꯗꯤ
ꯍꯣꯏ ꯅꯣꯏꯗꯗꯤ
ꯈꯣꯏꯗꯗꯤ ꯆꯥꯝꯃ ꯐꯥꯎ ꯁꯨꯗꯦ
ꯑꯦ ꯌꯥꯝ ꯅꯨꯡꯉꯥꯏꯅꯤ ꯑꯗꯨꯗꯤ
ꯆꯥꯝꯃꯥ ꯁꯨꯗꯦ ꯆꯥꯝꯃꯥ ꯁꯨꯅꯕ ꯂꯨꯄꯥ ꯀꯨꯟ ꯋꯥꯠꯂꯦ
ꯑꯆꯥ ꯑꯆꯥ
ꯑꯗꯨꯁꯨ ꯅꯞ ꯅꯞ ꯂꯥꯎꯕꯤꯗꯣ
ꯑꯥ ꯑꯥ ꯐꯔꯦꯅꯦ ꯅꯣꯏꯗꯗꯤ ꯈꯣꯏꯗꯗꯤ ꯑꯁ ꯍꯟꯗꯛꯁꯦ ꯌꯥꯝ ꯇꯣꯏꯅ ꯃꯤ ꯐꯥꯕꯀꯣ ꯃꯣꯏ ꯃꯩꯔꯥ ꯄꯥꯏꯕꯤ ꯍꯥꯏꯁꯤꯔꯥ
ꯑꯥ
ꯌꯥꯝ ꯇꯣꯏꯅ ꯐꯥꯕ ꯃꯤ ꯑ ꯑꯃ ꯑꯃꯨꯛ ꯍꯦꯛ ꯐꯥꯕ ꯅꯨꯃꯤꯠ ꯑꯅꯤ ꯑꯍꯨꯝꯗ ꯑꯃꯃꯨꯛ ꯍꯦꯛ ꯐꯥꯕ ꯌꯥꯝ ꯐꯥꯔꯦ ꯑꯗꯨꯒ ꯈꯔ ꯂꯨꯋꯦ ꯐꯪ ꯐꯪꯕꯁꯦ ꯈꯔ ꯂꯨꯋꯦꯕ ꯈꯣꯏꯗꯗꯤ
ꯀꯣꯛꯇꯥꯥꯡꯕ ꯗꯣ ꯂꯩꯔꯁꯨ
ꯈꯨꯇꯪꯕ ꯂꯩꯔꯁꯨ ꯑꯁ ꯐꯖꯅ ꯊꯤꯗ꯭ꯔꯗꯤ ꯐꯪꯗꯦꯗ ꯍꯟꯗꯛꯁꯦ
ꯀꯣꯛꯇꯥꯡ ꯑꯃꯕꯨ ꯂꯩꯔꯗꯤ ꯑꯗꯨꯝ ꯐꯪꯗꯤ ꯐꯪꯕꯅꯦ
ꯐꯪꯉꯦꯕ ꯍꯣꯏ
ꯎꯝ
ꯑꯗꯣ ꯑꯁ ꯃꯃꯟꯗꯣ ꯍꯦꯟꯃꯟꯕꯗꯒꯤ ꯏꯁ ꯅꯨꯡꯉꯥꯏꯇꯦꯅꯦ
ꯑꯗꯨꯅꯤ ꯑꯩ ꯆꯤꯡꯅꯕ ꯑꯩ ꯊ ꯇꯥꯕꯀꯣ ꯑꯅꯤ ꯑꯅꯤ ꯑꯍꯨꯝ ꯑꯅꯤ ꯃꯈꯥꯏ ꯑꯅꯤ ꯑꯍꯨꯝ ꯑꯅꯤ ꯑꯍꯨꯝ ꯃꯈꯥ ꯅꯠꯇ꯭ꯔ ꯑꯍꯨꯝꯄꯤ ꯍꯥꯏꯌꯦꯅꯦ ꯑꯗꯣ
ꯎꯝ ꯃꯥꯅꯤ ꯍꯤꯗꯥꯛꯇꯨ ꯐꯖꯔꯁꯨ ꯐꯖꯗ꯭ꯔꯁꯨ ꯑꯗꯨꯝ ꯑꯅꯤ ꯑꯍꯨꯝ ꯑꯅꯤ ꯑꯍꯨꯝ ꯐꯥꯏꯔ ꯂꯩꯔꯤꯅꯤ ꯍꯧꯖꯤꯛ ꯃꯊꯛꯇ
ꯐꯥꯗꯤ ꯐꯥꯕ꯭ꯔꯣ ꯅꯣꯏꯕꯣ ꯌꯥꯝꯅ ꯀꯟꯅ ꯐꯥꯗꯤ ꯍꯥꯏꯅ
ꯑꯁ ꯑꯥ ꯈꯔꯗꯤ ꯑꯗꯨꯝ ꯀꯥꯞꯄ ꯐꯪꯉꯦꯗ
ꯎꯝ
ꯈꯔ ꯐꯕ ꯐꯪꯉꯤ ꯈꯔ ꯐꯗꯕ ꯌꯥꯝ ꯀꯩ ꯍꯥꯏꯁꯤꯔꯥ ꯌꯥꯝ ꯅꯨꯡꯉꯥꯏꯇꯕ ꯑꯃꯨꯛ ꯐꯪꯉꯤ ꯗꯥꯎꯅꯤ
ꯀꯌꯥ ꯀꯌꯥꯗꯤ ꯊꯨꯒꯥꯏꯔꯣ ꯅꯣꯡꯃꯗ ꯅꯪꯁꯦ ꯅꯣꯏꯁꯦ
ꯑꯁ ꯃꯤ ꯑꯅꯤ ꯑꯍꯨꯝ ꯄꯨꯜꯂꯗꯤ ꯑꯗꯨꯝ ꯑꯅꯤ ꯑꯍꯨꯝ ꯑꯗꯨꯝ ꯂꯣꯏꯁꯤꯅꯤꯗ
ꯑꯗꯨꯗꯤ ꯅꯪ ꯇꯣꯉꯝꯕ ꯃꯤꯅꯤꯅꯦ ꯑꯗꯨꯗꯤ
ꯈꯣꯏꯖꯨ ꯆꯝꯕꯅꯥꯏꯗ
ꯃꯤ ꯃꯔꯤ ꯃꯉꯥ ꯂꯩꯔꯦꯅꯦ ꯑꯗꯨꯝ ꯃꯔꯤ ꯃꯉꯥꯗ ꯑꯗꯨꯝ ꯇꯧꯕꯅꯦ
ꯑꯗ ꯆꯞ ꯃꯥꯟꯅꯩ ꯀꯤꯗ ꯆꯞꯅꯏꯒ
ꯋꯥꯠꯂꯁꯨ ꯅꯨꯡꯉꯥꯏꯇꯦꯗꯅ
ꯑꯁ ꯑꯗꯨꯐꯥꯎꯕꯨꯡ ꯀꯧ ꯋꯥꯠꯂꯤꯅꯤꯅꯦ ꯑꯩꯈꯣꯏꯗꯤ
ꯑꯗꯣ ꯍꯥꯏꯗꯤ ꯌꯥꯝ ꯌꯥꯝ ꯌꯥꯝꯅ ꯄꯥꯏꯔꯁꯨ ꯑꯃꯨꯛ ꯅꯨꯡꯉꯥꯏꯇꯦ ꯑꯗꯨꯒ ꯀꯦ ꯍꯥꯏꯁꯤꯔꯥ ꯏꯚꯔꯦꯖ ꯑꯦꯚ꯭ꯔꯦꯁꯇꯒꯤ ꯈꯔ ꯍꯦꯟꯕꯗꯣꯏꯅꯤ ꯅꯨꯡꯉꯥꯏꯗꯣ
ꯑꯗꯨꯅꯦ ꯑꯗꯨꯅꯦ
ꯌꯥꯝꯃꯟꯗꯨꯗꯤ ꯑꯁ ꯍꯣꯔꯦꯟ ꯕꯦꯔꯥ ꯀꯥꯅꯦꯕ ꯅꯨꯡꯉꯥꯏꯗꯦꯕ
ꯋꯥꯕꯅꯦꯅ ꯑꯃꯨꯛꯀ ꯍꯧꯒꯠꯕ ꯃꯇꯝꯗꯣ
ꯎꯝ ꯆꯥꯡ ꯆꯥꯡ ꯂꯥꯏꯒꯗꯕꯅꯤ
ꯍꯥꯥ
ꯆꯥꯡ ꯆꯥꯡ ꯂꯩꯒꯗꯕꯅꯤꯕ
ꯑꯗꯨꯅꯦ ꯂꯣꯏꯅꯃꯛꯅꯤꯅꯦ ꯆꯥꯕ ꯐꯥꯎ ꯆꯥꯡ ꯍꯦꯟꯃꯜꯗꯤ ꯑꯃꯨꯛꯀ ꯋꯥꯢꯑꯦꯕ